ꯃꯦꯗꯥꯝ ꯌꯦꯁ ꯇꯥꯕꯤꯔꯕꯣ
ꯇꯥꯖꯔꯦ ꯇꯥꯖꯔꯦ ꯇꯥꯖꯔꯦ
ꯅꯨꯡꯉꯥꯏꯕꯤꯔꯤꯕꯣ ꯃꯦꯗꯥꯝꯕꯣ
ꯑꯁ ꯀꯩꯅꯣꯗ ꯅꯨꯡꯉꯥꯏꯇꯦ
ꯀꯩꯅꯣ ꯍꯦ ꯈꯔꯁꯨ ꯅꯨꯡꯉꯥꯏꯍꯜꯂꯣ ꯅꯨꯡꯉꯥꯏꯇꯦꯗ ꯍꯥꯏ ꯂꯩ
ꯅꯨꯡꯉꯥꯏꯕ ꯍꯥꯏꯕꯖꯦ ꯀꯥꯔꯤꯅꯣ
ꯅꯨꯡꯉꯥꯏꯕ ꯍꯥꯏꯕꯅ ꯀꯔꯤ ꯇꯧꯔꯟ
ꯎꯝ ꯅꯨꯡꯉꯥꯏꯕ ꯍꯥꯏꯕꯖꯦ ꯀꯔꯤꯅꯣ ꯑꯗꯨꯗꯤ ꯁ ꯁꯝꯂꯞꯅ ꯍꯥꯏꯔꯛꯑꯣ
ꯅꯨꯡꯉꯥꯏꯕ ꯍꯥꯏꯕꯁꯤ ꯎꯝ ꯋꯥꯈꯜꯒꯤ ꯑꯣꯏꯕ ꯁꯥꯟꯇꯤ ꯐꯪꯕ ꯑꯗꯨꯗꯣ
ꯎꯝ ꯋꯥꯈꯜꯒꯤ ꯑꯣꯏꯕ ꯁꯥꯟꯇꯤ ꯐꯪꯕꯗꯣ
ꯎꯝ ꯉꯥꯇꯪ ꯄꯣꯊꯥꯕꯗꯣ ꯀꯣꯛꯁꯤꯗ ꯅꯪꯅ ꯄꯥꯝꯖꯕ ꯅꯪꯉꯣꯟꯗ ꯍꯩꯅꯖꯕ ꯅꯨꯡꯉꯥꯏꯖꯕꯗꯣ ꯑꯗꯨꯗꯣ ꯇꯔꯒꯗꯤ ꯐꯪꯅꯤ
ꯑꯣ ꯑꯗꯨꯗꯤ ꯑ ꯩꯉꯣꯟꯗꯒꯤ ꯕꯦꯛ ꯑꯃ ꯂꯩꯌꯣ ꯑꯗꯨꯗꯤ ꯑꯩ ꯅꯨꯡꯉꯥꯏꯒꯦ
ꯆꯂꯥꯏꯗ ꯅꯁꯛ ꯆꯂꯥꯏꯅꯪꯑꯗ ꯅꯪ ꯆꯠꯈ꯭ꯔꯣ ꯅꯪ ꯊꯣꯛꯈ꯭ꯔꯣ ꯅꯪ ꯅꯪ ꯊꯣꯛꯈ꯭ꯔꯣꯀꯣ
ꯅꯣ
ꯅꯣꯛ ꯀꯅꯤ ꯑꯩꯅ ꯅꯣꯛꯀꯅꯤ
ꯌꯥꯝ ꯍꯣꯡꯅ ꯄꯤꯕꯤꯗꯣꯏꯅꯤ ꯍꯥꯏꯕ
ꯂꯨꯄꯥ ꯂꯤꯁꯤꯡ ꯑꯅꯤꯗ ꯍꯣꯡꯅ ꯄꯤꯔꯛꯇꯣꯢꯔꯥ
ꯂꯤꯁꯤꯡ ꯑꯅꯤ ꯆꯧꯉꯥ ꯄꯤꯕꯗꯣ ꯂꯤꯁꯤꯡ ꯑꯃꯒ ꯆꯥꯇ꯭ꯔꯦꯠ ꯑꯣꯐꯔ ꯂꯥꯛꯑꯦ ꯑꯗꯨꯗꯒꯤ ꯂꯤꯁꯤꯡ ꯑꯃ ꯆꯥꯇ꯭ꯔꯦꯠꯇ ꯑꯣꯐꯔ ꯂꯥꯛꯄꯗꯣ ꯑꯈꯣꯏꯅ ꯇ꯭ꯋꯦꯟꯇꯤ ꯄꯥꯔꯁꯦꯟ ꯇꯥꯔ ꯀꯛꯄ ꯀꯥꯟꯗ ꯂꯤꯁꯤꯡ ꯑꯃꯒ ꯆꯥꯝꯃ꯭ꯔꯤꯗ ꯑꯗꯒꯤ ꯑꯃꯨꯛ ꯉꯁꯤ ꯇꯥꯡ ꯑꯃꯗꯒꯤꯅ ꯇꯥꯡ ꯑꯍꯨꯝꯕꯧꯀꯥ ꯃꯅꯨꯡꯗ ꯀꯛ ꯇꯥꯔꯒ ꯅ ꯂꯤꯁꯤꯡ ꯑꯃꯗ ꯐꯪꯗꯣꯏꯕ
ꯕꯦꯛꯇꯣ ꯑꯝꯇ ꯌꯦꯡꯒꯦ ꯗꯨꯗꯤ
ꯗꯨꯗꯤ ꯀꯥꯅꯗ꯭ꯔꯥ
ꯀꯥꯅꯩꯌꯦ
ꯕꯦꯛꯇꯣ ꯍꯥꯏꯗꯤ ꯗꯣꯔꯠ ꯕꯦꯛꯇꯤ ꯗꯣꯔꯠ ꯕꯦꯒꯅꯦꯕꯀꯣ ꯇꯣꯠ ꯕꯦꯛ ꯑꯣꯏꯔꯀꯥꯟꯗ ꯑꯗꯨꯝ ꯑꯩ ꯊꯥꯕꯤꯔꯛꯀꯦ ꯉꯥ
ꯑꯩ ꯕꯦꯛ ꯄꯥꯝꯗꯦ ꯑꯩ ꯍꯧꯖꯤꯛ ꯑꯩꯅ ꯌꯣꯒꯤ ꯕꯦꯒ ꯄꯥꯝꯃꯦ ꯍꯥꯏꯕ ꯅꯠꯇ꯭ꯔꯣ ꯑꯩ ꯅꯉꯣꯟꯗ ꯌꯣꯒꯤ ꯕꯦꯛ ꯄꯥꯝꯃꯦ
ꯌꯣꯒꯤ ꯕꯦꯛꯇꯤ ꯑꯣꯏꯗ꯭ꯔꯦ
ꯑꯩ
ꯑꯩꯅ ꯅꯉꯣꯟꯗ ꯊꯥꯒꯤꯕꯅꯦ ꯐꯕꯗꯤ ꯐꯖꯩꯕ ꯑꯁꯦ ꯑꯁꯤ ꯀꯛꯋꯥ ꯆꯠ ꯑꯗꯨꯏꯗꯤ ꯆꯞ ꯆꯥꯗꯣꯏꯕ
ꯎꯝ ꯏꯁ ꯑꯦ ꯑꯩꯈꯣꯏ ꯀꯩꯅꯣꯒꯨꯝꯕ ꯍꯥꯞꯄꯁꯨ ꯌꯥꯅꯤ ꯂꯦꯞꯇꯣꯞ ꯍꯥꯞꯄꯁꯨ
ꯌꯥꯅꯤ ꯃꯅꯨꯡꯗꯁꯨꯅꯦ ꯑꯗꯨꯝ
ꯆꯥꯎꯕ ꯃꯥꯜꯂꯦ ꯎꯝ
ꯑꯗꯨꯗꯣ ꯂꯧꯊꯣꯛꯑꯁꯨ ꯌꯥꯏꯌꯦꯕ ꯍꯥꯞꯆꯜꯂꯁꯨ ꯌꯥꯏꯌꯦꯕ ꯅꯪꯅ ꯕꯣꯏ ꯀꯩꯀꯥ ꯇꯣꯉꯥꯟꯅ ꯁꯦꯛꯁꯟ ꯅꯥꯏꯅ ꯍꯥꯞꯅꯤꯡ ꯇꯥꯔꯗꯤ ꯑꯗꯨ ꯍꯥꯞꯄ ꯌꯥꯏꯌꯦꯕ
ꯎꯝ
ꯑꯗꯨꯀꯥꯟꯗ ꯑꯗꯨꯝ ꯍꯥꯞꯅꯤꯡꯗ꯭ꯔ ꯀꯥꯟꯗꯅ ꯑꯗꯨꯝ ꯂꯧꯊꯣꯛꯄ ꯌꯥꯕ ꯑꯗꯨꯒ ꯃꯔꯤꯗꯨꯅ ꯑꯗꯨꯝ ꯑꯩꯈꯣꯏꯅ ꯄꯨꯅꯕ ꯐꯤꯒꯤꯗꯣ
ꯎꯝ
ꯐꯤꯒꯤ ꯑꯊꯥꯕꯗꯣ ꯍꯥꯏꯗꯤ ꯀꯟꯗꯧꯕꯗꯣ ꯑꯗꯨ ꯑꯣꯏꯌꯦꯕ ꯑꯃ ꯀꯩꯅꯣꯒꯤꯗꯣ ꯅꯠꯇꯦꯕ ꯐꯤꯒꯤ ꯑꯃ ꯂꯩꯗꯅ ꯕꯦꯛꯇꯒ ꯑꯗꯨꯝ ꯌꯥꯎꯕꯗꯣ ꯅꯪ ꯌꯣꯒ ꯆꯠꯄꯗ
ꯏꯁ ꯑꯩ ꯌꯣꯒ ꯆꯠꯂꯔꯣꯏ ꯀꯥꯏꯗ ꯌꯣꯒ ꯀꯥ ꯀꯥꯏꯗ ꯌꯣꯒ ꯆꯠꯇꯣꯏꯕ ꯑꯩ
ꯅꯪ ꯌꯣꯒ ꯆꯠꯇꯣꯏꯁꯤꯗꯤ ꯆꯠꯂꯔꯣꯏꯗ꯭ꯔꯥ ꯍꯥꯏꯁꯦ
ꯆꯠꯂꯣꯏ
ꯆꯠꯂꯣꯢ
ꯀꯔꯤꯅꯣ ꯅꯪ ꯉꯥꯡꯉꯤꯗꯣ ꯀꯔꯤꯅꯣ ꯅꯪ ꯉꯥꯡꯉꯤꯗꯣ ꯅꯪ ꯉꯥꯡꯉꯤꯗꯣ ꯇꯥ ꯌꯥꯕ ꯋꯥꯔꯕ
ꯅꯪ ꯌꯣꯒ ꯆꯠꯂꯣꯏꯗ꯭ꯔꯣ
ꯆꯠꯂꯣꯢ ꯆꯠꯂꯣꯢ
ꯀꯩꯗꯧ ꯆꯠꯂꯣꯏꯗꯣꯏꯕ
ꯆꯠꯅꯤꯡꯗꯕꯩ ꯆꯠꯂꯣꯏꯗ꯭ꯔꯤꯕ ꯅꯪ ꯆꯠꯂꯣ ꯍꯥꯏꯔ ꯆꯠꯀꯗ꯭ꯔꯣ ꯍꯦꯛꯇ
ꯑꯁ ꯇꯥ
ꯐꯖꯩꯌꯦ ꯐꯖꯩꯌꯦ ꯕꯦꯒꯇꯤ ꯐꯖꯩꯌꯦ ꯏꯁ ꯆꯠꯂꯣꯍꯦ ꯅꯪ ꯆꯠꯇꯣꯏꯔꯥ ꯍꯥꯏꯁꯦ ꯅꯪ ꯆꯠꯇꯣꯏꯔꯥ ꯃꯔꯨ ꯑꯣꯏ ꯅꯪ ꯆꯠꯇꯣꯏꯔꯥ ꯈꯨꯝꯃꯣ ꯈꯨꯝꯃꯣ ꯖꯋꯥꯕꯗꯦꯗꯣ
ꯅꯣꯏ ꯆꯦꯗ ꯑꯣꯏꯅ ꯌꯣꯟꯖꯜꯂꯣ ꯑꯗꯨꯗꯣ
ꯎꯝ ꯈꯣꯏ ꯆꯦꯅ ꯊꯣꯛ ꯇꯧꯔꯛꯑꯅꯨ ꯊꯣꯛ ꯊꯥꯛ ꯇꯧꯔꯛꯑꯅꯨ ꯍꯥꯏꯔꯛꯑꯅꯤ ꯃꯥ ꯍꯧꯖꯤꯛ ꯎꯝ ꯑꯩꯈꯣꯏꯒꯤ ꯑꯗꯨꯝ ꯀꯩꯅꯣꯒꯨꯝꯕ ꯅꯨꯄꯤꯒꯤ ꯕꯦꯒ ꯄꯥꯝꯃꯦ ꯍꯥꯏꯕꯅꯤ ꯕꯒ ꯑꯝꯇ ꯀꯛꯑꯣ ꯀꯥꯏꯅ ꯃꯥꯅ ꯑꯩꯉꯣꯟꯁꯤꯗ ꯀꯣ ꯑꯈꯣꯏ ꯃꯥ ꯏꯕꯥꯅꯤꯁꯤꯗ ꯕꯦꯒ ꯂꯩꯩꯕꯩ ꯉꯥꯡꯗꯤ ꯉꯥꯡꯗꯣꯏꯅꯦꯕꯀꯣ ꯃꯥꯅ
ꯎꯝ
ꯑꯗꯨꯗꯨꯒ ꯀꯩ ꯍꯥꯏꯅꯤ ꯕꯦꯒ ꯂꯩꯕꯩꯁꯦ ꯉꯥꯡꯉꯒ ꯕꯦꯒꯁꯤꯅ ꯃꯥꯅ ꯄꯨꯅꯗꯣꯏꯕ ꯑꯩꯈꯣꯏ ꯃꯥ ꯏꯕꯥꯟꯅꯤꯅ ꯃꯉꯣꯟꯗ ꯆꯩꯗꯨꯏꯕ
ꯏꯕꯦꯝꯃ ꯀ꯭ꯋꯥꯂꯤꯇꯤꯁꯨ ꯂꯩꯗꯣꯏꯅꯤꯅꯦ ꯃꯤ ꯀꯩꯅꯣ ꯅꯥꯏꯕ ꯄꯣꯠꯅꯤꯅ
ꯏꯁ ꯏꯁ ꯍꯦ ꯀꯩꯅꯣ ꯅꯥꯏꯕ ꯄꯣꯠ
ꯊꯥꯖꯟꯒꯣ ꯍꯥꯏꯕ ꯑꯦ ꯑꯣꯐꯔꯗꯣ ꯃꯌꯥꯝ ꯐꯪꯉꯤꯉꯩꯗꯨꯗ ꯀꯛꯑꯣ ꯍꯥꯏꯕꯩ ꯋꯥꯅꯤ ꯑꯗꯨꯒ ꯀꯩꯁꯨ ꯑꯗꯨꯃꯥꯏꯅ ꯍꯣꯡꯅ ꯂꯥꯛꯑꯔꯣꯏ ꯑꯉꯥꯎꯕꯤ
ꯑꯗꯣ ꯅꯣꯏ ꯆꯦꯗ ꯂꯣꯏꯁꯟ ꯀꯩꯀꯥ ꯄꯥꯝꯃꯁꯨ ꯍꯥꯏꯔꯛꯑꯣꯌꯣ ꯍꯟꯗꯛ ꯑꯣꯐꯔ ꯂꯩ
ꯂꯣꯁꯟ ꯃꯥꯏ ꯂꯩꯇ꯭ꯔꯕꯅꯦ
ꯃꯤꯜꯛ ꯑꯦꯟ ꯍꯅꯤꯗꯣ ꯑꯃ ꯂꯣꯁꯟꯗꯣ ꯊ꯭ꯔꯤ ꯍꯟꯗ꯭ꯔꯦꯗꯀ ꯐꯣꯔꯇꯤꯗ ꯂꯥꯛꯍꯧꯋꯦ
ꯅꯪꯕꯨ ꯑꯩꯈꯣꯏꯗ ꯊ꯭ꯔꯤ ꯍꯟꯗ꯭ꯔꯦꯗꯠꯇ ꯄꯤꯗꯥꯏꯅꯦ
ꯎꯝ ꯑꯗꯨꯒ ꯃꯥꯟꯅꯗꯦ ꯑꯃ ꯑꯥ ꯕꯣꯛꯁ ꯕꯣꯛꯁꯇ ꯃꯁꯦꯛ ꯃꯁꯦꯛ ꯅꯥꯏꯕ ꯍꯟꯗꯛ ꯑꯅꯧꯕ ꯊꯣꯛꯄꯗꯣ ꯈꯪꯕ꯭ꯔꯥ
ꯈꯪꯗꯦ
ꯅꯪꯒꯤꯗꯨꯅ ꯔꯥꯎꯟ ꯉꯥꯛꯇꯅꯤꯗꯅ
ꯃꯥꯅꯦ ꯑꯩꯒꯤꯁꯤꯅ ꯔꯥꯎ ꯉꯥꯛꯇꯅꯦ
ꯔꯥꯎꯟ ꯅꯠꯇꯕꯤꯗ ꯔꯥꯎꯟ
ꯑꯩꯈꯣꯏꯆꯦ ꯃꯥꯟꯈ꯭ꯔꯦ ꯔꯥꯎꯟꯗ ꯍꯧꯖꯤꯛ ꯂꯥꯛꯇ꯭ꯔꯤ ꯔꯥꯎꯟ ꯉꯥꯛꯇꯕꯤ ꯀꯔꯤ ꯑꯃꯨꯛ ꯂꯥꯛꯑꯦꯕ ꯍꯧꯖꯤꯛꯅ
ꯔꯥꯎꯟꯗꯨꯒꯤ ꯃꯍꯨꯠꯇ ꯆꯨꯊꯦꯛ ꯅꯥꯏꯕꯤ ꯑꯃ ꯑꯣꯏꯅ ꯁꯦꯝꯗꯣꯔꯛꯑꯦꯕ ꯑꯗꯨ ꯀꯥꯟꯗ ꯊ꯭ꯔꯤ ꯐꯣꯔꯇꯤꯗ ꯄꯤꯔꯛꯄ
ꯎꯝ ꯑꯗꯨ ꯌꯦꯡꯒꯦ
ꯀꯦꯠꯂꯣꯛ ꯊꯥꯔꯛꯀꯦ
ꯊꯥꯔꯛꯑꯣ ꯀꯦꯇꯂꯣꯡ ꯊꯥꯔꯛꯇꯕꯤ ꯃꯥꯏ ꯖꯒꯥ ꯈꯛꯇꯪ ꯊꯥꯔꯛꯑꯣ ꯀꯦꯇꯂꯣꯠꯇꯣ ꯌꯦꯡꯅꯤꯡꯗꯦ ꯑꯩ
ꯌꯦꯡꯉꯨ ꯀꯩꯅꯣ
ꯇꯜꯂꯤ ꯀꯩꯅꯣ
ꯌꯦꯡꯗꯕ ꯌꯥꯔꯣꯏ
ꯎꯝ ꯉꯝꯃꯥꯔꯣꯏ ꯀꯩꯁꯨ
ꯌꯦꯡꯉꯣ ꯅꯣꯏ ꯆꯦꯆꯦꯗꯁꯨ ꯊꯥꯖꯟꯒꯣ ꯀꯦꯠꯂꯣꯛꯇꯣ ꯌꯣꯜꯂꯣ ꯌꫭ ꯅꯨꯄꯤꯒꯤꯗꯣ ꯅꯣꯏꯆꯦꯖꯨ
ꯎꯝ ꯍꯣꯏ ꯗꯨꯀꯥꯟꯗ ꯑꯩꯈꯣꯏ ꯅꯨꯄꯤ ꯆꯪꯉꯛꯄꯅꯤ ꯂꯕꯨꯗꯤ ꯅꯨꯄꯤꯀꯣ ꯍꯥꯏꯗꯤ
ꯍꯥꯏꯗꯤ ꯅꯨꯄꯥꯒꯤ ꯂꯩꯕ ꯑꯗꯨꯝ ꯆꯪꯉꯛꯀꯅꯤ ꯀꯩꯅꯣ
ꯑꯣ ꯑꯁꯤ ꯒꯤꯖꯤꯔꯣ ꯑꯃ ꯑꯥꯔꯂꯤ ꯕꯥꯔꯠ ꯑꯣꯐꯔꯖꯦ
ꯈꯋꯥꯏ ꯂꯥꯁꯇ ꯌꯥꯎꯕꯗꯣ
ꯈꯥꯋꯥꯏ ꯃꯊꯛꯇ ꯌꯥꯎꯔꯤꯁꯤꯗꯤ ꯕꯦꯖ ꯋꯥꯟ ꯐꯣꯔꯇꯤ ꯁꯤꯛꯁ ꯍꯥꯏꯌꯦ
ꯍꯣꯏꯅꯦ ꯑꯗꯨꯗꯣ
ꯁꯤ ꯂꯩꯔꯦ ꯅꯪ ꯕꯦꯒꯁꯤꯁꯨ ꯕꯦꯒꯁꯦ ꯐꯕꯨ ꯒꯖꯩꯌꯦ ꯂꯤꯒꯁꯤꯗꯤ ꯂꯤꯒꯁꯤꯗꯤ ꯐꯥꯖꯗ꯭ꯔꯣ ꯂꯤꯒꯁꯤꯗꯤ ꯐꯥꯖꯗ꯭ꯔꯣ ꯂꯤꯒꯁꯦ
ꯐꯖꯕꯅꯦ ꯑꯗꯣ ꯇꯥꯡꯕꯩ ꯋꯥꯅꯦ
ꯀꯩꯒꯤꯅꯣ ꯃꯣꯏ ꯌꯥꯝ ꯇꯥꯡꯉꯤꯁꯦ
ꯈꯪꯗꯦ ꯑꯩ ꯑꯗꯨꯝꯕ ꯁꯅꯥ ꯂꯤꯛꯇꯨꯗꯤ ꯌꯥꯝ ꯇꯥꯡꯕꯅꯤꯅ ꯑꯩ ꯀꯩꯝꯇ ꯍꯥꯏꯖꯗ꯭ꯔꯤꯗꯣ ꯑꯩꯕꯧ ꯂꯩꯗꯕꯅꯦ
ꯍꯧꯖꯤꯀꯤ ꯇꯣ ꯂꯣꯁꯟꯁꯦ ꯂꯨꯄꯥ ꯆꯧꯃꯉꯥꯗ ꯂꯥꯛꯇ꯭ꯔꯥ
ꯑꯥ ꯑꯗꯨꯒ ꯁꯤꯗ ꯑꯃ ꯃꯤꯅꯤ ꯀꯩꯅꯣ ꯍꯥꯏꯖꯦ ꯀꯩꯅꯣ ꯑꯣ
ꯕꯣꯇ ꯀꯩꯅꯣ ꯃꯤꯅꯤ ꯕꯣꯇꯜ ꯐꯣꯔ ꯁꯣ ꯁꯝꯄꯨ ꯂꯣꯁꯟ ꯑꯣ ꯀꯩꯏꯝꯇ ꯑꯣ ꯁꯝꯄꯨ ꯂꯣꯁꯟꯒꯨꯝꯕ ꯍꯥꯜꯂꯒ ꯀꯣꯏꯕ ꯆꯠꯄꯩ ꯄꯨꯕꯩꯅꯤꯅꯦ
ꯃꯥꯅꯤ ꯃꯥꯅꯤ ꯀꯦꯠ ꯑꯣꯏꯔꯝꯅꯤ ꯑꯗꯨꯗꯤ
ꯃꯥꯅꯦ ꯃꯥꯥꯟ ꯁꯤ ꯄꯥꯝꯃꯤ ꯁꯤ ꯑꯩꯈꯣꯏꯅ ꯒꯣꯋꯥ ꯁꯤ ꯑꯩꯈꯣꯏꯅ ꯒꯣꯋꯥ ꯆꯠꯄꯗ ꯄꯨꯕ ꯌꯥꯅꯤ
ꯎꯝ ꯌꯥꯅꯤ ꯌꯥꯅꯤ
ꯍꯝ ꯑꯃ ꯑꯁꯤꯗꯁꯨ ꯑꯦꯠ ꯖꯁ ꯔꯨꯄꯤꯁ ꯋꯥꯟꯗ ꯍꯥꯏꯁꯦ ꯀꯔꯤꯒꯤꯅꯣ
ꯀꯔꯝꯕꯅꯣ
ꯊꯥꯔꯇꯤ ꯊ꯭ꯔꯤꯗꯩꯅ ꯐꯣꯔꯇꯤ ꯋꯥꯟ ꯐꯥꯎꯗ ꯂꯩꯔꯣ ꯑꯗꯨꯒ ꯃꯦꯀꯥꯞ ꯕꯣꯛꯁꯁꯦ ꯔꯨꯄꯤꯁ ꯋꯥꯟꯗ ꯐꯪꯅꯤꯌꯦ
ꯊꯥꯔꯇꯤ ꯊ꯭ꯔꯤꯗꯩꯅ ꯋꯥꯟ ꯕꯣꯛ ꯂꯩꯔꯣꯕ
ꯊꯥꯔꯇꯤ ꯊ꯭ꯔꯤꯗꯩꯅ ꯐꯣꯔꯇꯤ ꯋꯥꯟ ꯐꯥꯎ ꯃꯅꯨꯡꯗ ꯂꯨꯄꯥ ꯂꯤꯁꯤꯡ ꯑꯍꯨꯝ ꯀꯛꯄꯗ ꯑꯩ ꯂꯤꯞ ꯏꯁꯇꯤꯛ ꯑꯃꯝꯇꯪ ꯄꯥꯝꯃꯦ
ꯀꯗꯥꯏ ꯖꯒꯥꯗ ꯌꯥꯎꯕ ꯄꯣꯠꯅꯣ ꯅꯪꯅ ꯍꯥꯏꯁꯦ
ꯑꯁꯤ ꯂꯤꯞ ꯏꯁꯇꯤꯛꯁꯦ ꯀꯌꯥ ꯄꯤꯒꯦ ꯀꯩꯅꯣꯗ ꯄꯦꯁ ꯊꯥꯔꯇꯤꯗꯥꯏꯗ ꯌꯦꯡꯉꯣ ꯄꯦꯁ ꯊꯥꯔꯇꯤꯗ ꯄꯦꯁ ꯊꯥꯔꯇꯤꯗ
ꯉꯥꯏꯈꯣꯀꯣ ꯉꯥꯏꯈꯣꯀꯣ ꯑꯩ ꯌꯦꯡꯉꯥꯛꯈꯤꯒꯦ
ꯎꯝ
ꯄꯦꯖ ꯅꯝꯕꯔ ꯊꯥꯔꯇꯤꯗ
ꯎꯝ ꯎꯝ ꯊꯥꯔꯇꯤꯗ ꯌꯦꯡꯉꯣ ꯑꯁꯤ ꯂꯤꯞ ꯏꯁꯇꯤꯛ ꯑꯃ ꯖꯣꯔꯗꯥꯅꯤ ꯒꯣꯜꯒꯤꯁꯦ
ꯎꯝ
ꯇꯥꯡꯉꯤꯍꯦ ꯃꯥꯒꯤ ꯑꯃ ꯆꯣꯀ꯭ꯂꯦꯠ ꯀꯩꯅꯣꯁꯦ ꯑꯃ ꯄꯥꯝꯃꯦ ꯐꯣꯔ ꯐꯣꯔ ꯑꯩꯠ ꯇꯨ ꯇꯨꯁꯦ
ꯄꯦꯖ ꯅꯝꯕꯔ ꯊꯥꯔꯇꯤꯗꯗꯤ ꯂꯤꯞꯁꯇꯤꯛ ꯑꯣ
ꯂꯤꯞꯁꯇꯤꯛ ꯅꯠꯇꯦ ꯑꯩꯅ ꯑꯩꯅ ꯕꯣꯛꯁꯇꯣ ꯍꯥꯏꯕꯅꯤ ꯂꯤꯞꯁꯇꯤꯀꯤꯅ ꯑꯃꯨꯛ ꯄꯦꯁ ꯊꯥꯔꯇꯤ ꯊ꯭ꯔꯤ ꯊꯥꯔꯇꯤ ꯊꯥꯔꯇꯤ ꯊ꯭ꯔꯤ ꯑꯗꯨꯋꯥꯢꯗ ꯌꯥꯎ
ꯎꯝ ꯁꯤꯗꯤ ꯕꯣꯛꯁ ꯑꯣ ꯕꯥꯏ ꯄ꯭ꯔꯗꯛꯁ ꯋꯥꯔꯗ ꯊ꯭ꯔꯤ ꯀꯦ ꯐꯣꯝ ꯄꯦꯖ ꯅꯝꯕꯔ ꯊꯥꯔꯇꯤ ꯊ꯭ꯔꯤꯗꯩꯅ ꯄꯦꯖ ꯅꯝꯕꯥꯔ ꯐꯣꯔꯇꯤ ꯋꯥꯟꯐꯧꯗꯅꯦ
ꯎꯝ ꯍꯣꯏ ꯑꯗꯨꯅꯦ ꯍꯥꯏꯁꯦ
ꯑꯗꯨꯗꯒꯤ ꯂꯤꯁꯤꯡ ꯑꯍꯨꯝꯒꯤ ꯄꯣꯠ ꯂꯩ ꯇꯥꯔꯗꯤ ꯂꯨꯄꯥ
ꯑꯥ ꯅꯪ ꯑꯁꯤꯒꯤ ꯅꯪꯒꯤ ꯑꯃ ꯍꯥꯏꯗ꯭ꯔꯦꯇꯤꯡꯒꯤ ꯁꯥꯏꯟꯁꯦ ꯂꯤꯞ ꯒ꯭ꯂꯣꯁꯦ
ꯎꯝ
ꯎꯝ ꯀꯂꯔꯁꯦ ꯀ꯭ꯔꯤꯃꯤ ꯀꯦꯔꯥꯃꯦꯜꯁꯦ ꯐꯖꯒꯗ꯭ꯔꯥ
ꯀ꯭ꯔꯤꯃꯤ ꯀꯦꯔꯥꯃꯦꯜ ꯂꯤꯞꯒ꯭ꯔꯣꯁ ꯂꯣ
ꯎꯝ
ꯂꯤꯞ ꯒ꯭ꯔꯣꯁꯇꯤ ꯐꯖꯕꯅꯦ ꯂꯣꯏꯅ ꯑꯋꯥꯕꯗꯤ ꯈꯜꯂꯨꯅꯨ ꯅꯪꯅ ꯆꯤꯝꯕꯥꯟꯒꯤ ꯀꯂꯔꯗꯣ ꯆꯤꯝꯕꯥꯟꯒꯤ ꯀꯂꯔꯗꯣ ꯇꯥꯍꯟꯅꯤꯡꯗ꯭ꯔꯗꯤ ꯑꯋꯥꯎꯕ ꯈꯜꯂꯨꯅꯣꯕ
ꯅꯪꯒꯤ ꯑꯗꯨꯗꯤ ꯑꯩ ꯆꯤꯝꯕꯥꯜꯒꯤ ꯀꯩꯀꯥ ꯀꯂꯔ ꯇꯥꯍꯟꯅꯤꯡꯗ꯭ꯔꯗꯤ ꯒ꯭ꯂꯣꯋꯤꯡꯅꯠꯁꯦ ꯈꯥꯛꯈꯟꯗ ꯇꯥꯕ
ꯗ꯭ꯔꯣꯢꯡ ꯀꯥꯅꯤꯒꯦ ꯉꯁꯤꯖꯦ ꯑꯗꯨꯝ
ꯀꯩꯅꯣꯗꯨ ꯌꯦꯡꯉꯣꯅꯦ
ꯑꯣ ꯀ꯭ꯔꯤꯃꯤꯁꯦ ꯐꯖꯅꯤ ꯀ꯭ꯔꯤꯃꯤꯁꯦ ꯅꯪ ꯔꯦꯠ ꯆꯪꯕꯅꯦ ꯅꯪꯅ ꯈꯜꯂꯤꯁꯦ
ꯀ꯭ꯔꯤꯃꯤꯁꯦ ꯔꯦꯠ ꯆꯪꯉꯦ ꯑꯩ ꯔꯦꯠ ꯆꯪꯗꯕ ꯕ꯭ꯔꯥꯎꯟ ꯆꯪꯕ ꯕ꯭ꯔꯥꯎꯟꯗꯣ ꯑꯋꯥꯎꯕ ꯆꯪꯕꯗꯣ ꯑꯝꯇꯪ ꯄꯥꯝꯕ
ꯑꯗꯨꯗꯤ ꯑꯗꯒꯤ ꯒ꯭ꯂꯣꯋꯤꯡ ꯅꯤꯠꯁꯦ
ꯒ꯭ꯂꯣꯋꯤꯡ ꯅꯤꯠꯁꯤ ꯁꯤ ꯁꯤ ꯁꯤ ꯑꯗꯨꯅꯦ ꯁꯤ ꯐꯖꯕ ꯃꯥꯟꯕ ꯑꯗꯨꯏꯅꯦ ꯑꯩꯅ
ꯉꯁꯤ ꯑꯣꯏꯗꯣꯏꯕ ꯂꯤꯞꯁꯇꯤꯛ ꯑꯃꯁꯤꯁꯨ ꯂꯥꯛꯄꯅꯦ ꯑꯣꯐꯔ
ꯀꯔꯝꯕ
ꯑꯍꯣꯡꯕꯁꯦ
ꯑꯍꯣꯡꯕꯗꯣ ꯆꯥꯝꯃ ꯀꯩꯅꯣ ꯄꯤꯕꯗꯣ
ꯍꯣꯏ
ꯑꯦ ꯁꯤꯗꯅꯦ ꯁꯤꯗ ꯅꯦꯜꯄꯨꯂꯤꯁ ꯐꯖꯕ ꯑꯃ ꯌꯥꯎꯔꯦꯍꯦ
ꯀꯩ ꯃꯆꯨꯗ
ꯑꯃ ꯎꯨꯝ ꯀꯩꯅꯣꯁꯤꯒꯤꯍꯦ ꯃꯈꯥꯗ ꯂꯩꯔꯤꯁꯦ ꯑꯥ ꯚꯥꯏꯌꯔꯂꯦꯠ ꯁꯤ ꯚꯥꯏꯌꯔꯂꯦꯠ ꯍꯥꯏꯗꯔꯥ ꯄꯔꯄꯜ ꯍꯥꯏꯗꯨꯔꯥ ꯁꯤ ꯃꯈꯥꯗ ꯂꯩꯔꯤꯁꯦ ꯐꯖꯩꯌꯦ
ꯑꯃꯨꯕꯖꯤꯔꯣ
ꯑꯍꯣꯍꯣꯏ ꯑꯃꯨꯕꯟꯇꯦ ꯑꯋꯥꯎꯕꯖꯦ
ꯑꯣ
ꯐꯖꯗ꯭ꯔꯣ
ꯐꯖꯩ ꯐꯖꯩ ꯎꯟꯁꯥ ꯃꯆꯨꯁꯦ
ꯎꯨꯝ ꯑꯩꯌꯥ ꯃꯈꯥꯗꯁꯨ ꯃꯌꯥꯝ ꯌꯥꯎꯔꯝꯃꯦ
ꯌꯥꯎꯋꯦ ꯅꯪ ꯎꯗ꯭ꯔꯥ ꯍꯥꯏꯁꯦ ꯑꯦ
ꯑꯁꯤꯃꯁꯦ ꯄꯥꯝꯃꯦ ꯇꯦꯁꯇꯤꯅ꯭ꯌꯨꯠꯁꯦ
ꯀꯝꯕ
ꯈ꯭ꯋꯥꯏ ꯑꯍꯥꯟꯕꯩꯁꯦ
ꯑꯗꯨꯅꯦ ꯑꯩꯅ ꯍꯥꯏꯗꯣ ꯑꯗꯨꯗꯨꯅꯦ ꯑꯩꯅ ꯅꯪꯅ ꯍꯥꯏꯗꯨꯔꯥꯅ ꯍꯥꯏꯗꯣ
ꯃꯊꯛꯁꯤꯅ ꯑꯃꯅꯤ ꯁꯤꯅ ꯃꯈꯥꯏꯁꯤꯅ ꯅꯝꯅ
ꯃꯥꯟꯅꯗ꯭ꯔꯦ ꯃꯥꯟꯅꯗ꯭ꯔꯦ ꯑꯩꯅ ꯑꯩꯅ ꯌꯦꯡꯉꯨꯕꯅ ꯑꯩꯅ ꯌꯦꯡꯉꯨꯕꯅ ꯃꯈꯥꯒꯤ ꯗꯥ ꯌꯦꯡꯕ ꯑꯗꯨꯒꯤꯅꯦ ꯑꯩꯅ ꯍꯥꯏꯔꯛꯏꯗꯣ
ꯅꯝ ꯃꯊꯛ ꯀꯤ ꯃꯣꯏꯒꯤ ꯅꯦꯜ ꯀꯂꯔꯒ ꯈꯨꯠꯁꯥ ꯈꯨꯠꯁꯥꯒ ꯄꯨꯟꯅ ꯄꯥꯏꯔꯒ ꯇꯧꯔꯤꯁꯦ
ꯎꯝ ꯎꯔꯦ ꯎꯔꯦ ꯍꯧꯖꯤꯛꯇ ꯎꯔꯦ
ꯑꯗꯨꯒ ꯑꯃ ꯑꯃ ꯗꯣꯅꯥ ꯕꯤꯅꯣꯖꯤꯁꯨ ꯐꯖ ꯃꯥꯜꯂꯦ
ꯐꯖꯕꯅꯦ ꯂꯣꯏꯅ ꯅꯦꯜ ꯀꯂꯔꯗꯣ ꯑꯩ ꯑꯃ ꯒꯣꯜꯗꯟ ꯀꯂꯔꯒꯤꯗꯨ ꯀꯛꯈꯤꯕꯅꯦ ꯍꯟꯗꯛ
ꯑꯦ ꯑꯗꯨꯅ ꯁꯪꯖꯒꯦꯗꯅꯦ ꯅꯪ ꯑꯩꯅ
ꯌꯧꯔꯛꯇ꯭ꯔꯤꯌꯦ ꯊꯝꯃꯣ
ꯍꯣꯏ ꯊꯝꯃꯒꯦ ꯊꯝꯃꯦꯀꯣ
ꯎꯨꯝ